ꯍꯜꯂꯣ ꯇꯥꯔꯕꯣ
ꯇꯥꯏꯌꯦ ꯇꯥꯏꯌꯦ
ꯁꯦꯡꯕ꯭ꯔꯣ ꯁꯦꯡꯗꯕ꯭ꯔꯣ
ꯐꯖꯅ ꯁꯦꯡꯉꯦ
ꯎꯝ
ꯆꯥꯛ ꯆꯥꯔꯕꯣ
ꯍꯥꯥ
ꯆꯥꯛ ꯆꯥꯔꯕꯣ
ꯎꯝ
ꯀꯔꯤ ꯃꯊꯦꯟ ꯆꯥꯔꯦ ꯉꯁꯤꯗꯤ
ꯎꯝ ꯉꯁꯤꯗꯤ ꯀꯩꯅ ꯆꯥꯏ ꯁꯟꯁꯥ
ꯍꯥ
ꯁꯟꯁꯥ ꯆꯥꯏꯌꯦ
ꯑꯣ ꯑꯣ ꯑꯣ ꯑꯍꯥꯎꯕ ꯏꯟꯁꯥꯡ ꯆꯥꯏꯌꯦꯅꯦ ꯃꯤ ꯃꯆꯥꯗꯤ
ꯎꯝ ꯅꯣꯏꯗꯤ
ꯑꯩꯈꯣꯏ ꯉꯁꯤꯗꯤ ꯀꯥꯡꯁꯣꯏ ꯑꯣꯏꯅ ꯆꯥꯏꯌꯦ
ꯍꯥꯎꯋꯦꯅꯥ ꯀꯥꯡꯁꯣꯏꯁꯨ
ꯎꯝ ꯑꯗꯨꯝ ꯍꯧꯋꯦ ꯕꯤꯖꯤ ꯑꯣꯏꯕ꯭ꯔꯣ ꯊꯕꯛ ꯆꯤꯟꯕ ꯃꯥꯟꯕ ꯋꯥ ꯉꯥꯡꯕꯗꯣ
ꯑꯦ ꯌꯥꯝ ꯍꯧꯔꯛꯄꯗ ꯉꯥꯏꯔꯤꯅꯤ ꯏꯅꯔꯖꯤꯇꯤꯛ ꯑꯣꯏꯔꯛꯈꯤꯅꯤ
ꯁꯦꯁ ꯑꯣ ꯑꯁꯦꯡꯕꯩꯔꯣ
ꯎꯝ ꯑꯁꯦꯡꯀꯤꯅꯦ
ꯐꯩꯌꯦ ꯐꯩꯌꯦ ꯑꯗꯨ ꯑꯣꯏꯔꯗꯤ ꯅꯠꯇ꯭ꯔꯗꯤ ꯍꯥꯏꯕꯅꯤꯗ
ꯑꯦ ꯑꯅꯧꯕ ꯑꯣꯏꯕꯩꯅꯤꯗ ꯍꯧꯔꯛꯈꯤꯅꯤ ꯀꯩꯝ ꯈꯜꯂꯨꯅꯨ
ꯑꯣꯈꯦ ꯌꯥꯏ ꯌꯥꯏꯌꯦ
ꯇꯩꯕꯤꯔꯒꯦ ꯃꯣꯂꯣꯝꯗ
ꯑ ꯋꯥꯔꯤ ꯂꯩꯕꯤꯌꯨꯅꯦ ꯉꯁꯤꯗꯤ
ꯎꯝ ꯂꯩꯗꯧꯔꯝꯃꯤꯅꯣ ꯅꯪꯕꯣ
ꯆꯥꯛꯆꯥꯥ ꯊꯣꯛꯄ ꯂꯣꯏꯔꯒ ꯀꯔꯤꯁꯨ ꯇꯧꯅꯤꯡꯉꯥꯏ ꯂꯩꯇ꯭ꯔꯕꯅꯤꯅ ꯍꯤꯞꯄꯀ ꯂꯩꯔꯦ ꯍꯧꯖꯤꯛꯇꯤ
ꯎꯝ
ꯀꯅꯥ ꯀꯅꯥ ꯂꯩꯒꯦ
ꯏꯆꯦꯒ ꯏꯅꯥꯎꯄꯤꯒ ꯑꯩ ꯂꯩ
ꯑꯣ ꯎꯝ ꯌꯥꯝ ꯅꯨꯡꯉꯥꯏꯅ ꯂꯩꯔꯤ ꯃꯥꯜꯂꯤꯀꯣ
ꯎꯝ ꯅꯨꯡꯉꯥꯏꯌꯦ ꯍꯥꯏꯇꯥꯔꯦꯗ
ꯎꯝ ꯀꯩ ꯍꯣꯠꯅꯔꯤꯒꯦ ꯑꯩꯁꯨ ꯑꯩꯈꯣꯏ ꯐꯦꯝꯂꯤ ꯄꯨꯂꯞ ꯂꯩ
ꯑꯣ
ꯑꯩꯁꯦ ꯀꯣꯂꯦꯖ ꯆꯠꯂꯦ
ꯑꯣ
ꯀꯣꯂꯦꯖ ꯀꯥꯔꯤꯕ ꯑꯣꯏꯔꯗꯤ ꯈꯔ ꯑꯉꯥꯡ ꯑꯣꯏꯔꯦꯅꯦ
ꯎꯝ ꯈꯪꯗꯦꯗ ꯑꯗꯨ ꯑꯣꯏꯕ꯭ꯔꯥ ꯂꯣꯏꯔꯕꯣ ꯅꯪꯗꯤ ꯑꯍꯣꯏ
ꯎꯝ ꯂꯣꯔꯦꯗ ꯆꯍꯤ ꯃꯔꯤ ꯃꯉꯥꯃꯨꯛ ꯁꯨꯔꯝꯃꯅꯤ
ꯑꯣ ꯀꯩ ꯍꯣꯠꯅꯔꯤꯕ ꯑꯗꯨꯅ
ꯀꯩꯁꯨ ꯇꯧꯗꯦ ꯀꯩꯗꯧꯔꯨꯅꯤ ꯃꯤꯔꯦꯝ ꯑꯣꯏ ꯂꯩꯔꯦ ꯍꯧꯖꯤꯛꯇꯤ ꯂꯥꯏꯔꯤꯛꯁꯨ ꯇꯝꯃ ꯂꯣꯏꯔꯃꯤꯅ
ꯎꯝ
ꯌꯨꯝꯗ
ꯅꯨꯄꯤ ꯊꯤꯗ꯭ꯔꯣ
ꯅꯨꯄꯤ ꯊꯤꯗ꯭ꯔꯤꯗ ꯅꯨꯄꯤꯒ ꯊꯤꯕ ꯐꯪꯗ꯭ꯔꯤ
ꯀꯩꯒꯤ ꯐꯪꯗꯕ
ꯍꯧꯖꯤꯛꯀꯥꯟꯗꯤ ꯊꯕꯛ ꯇꯧꯗ꯭ꯔꯕꯅꯤꯅ ꯅꯨꯄꯤꯁꯤꯡꯁꯨ ꯌꯥꯝ ꯁꯤꯡꯉꯦꯅꯦ
ꯀꯗꯥꯏꯗꯒꯤ ꯄꯨꯛꯅꯤꯡ ꯁꯦꯡꯉꯗꯤ ꯁꯦꯡꯂꯕꯅꯦꯗ
ꯑꯁ ꯁꯦꯡꯕ ꯍꯥꯏꯕꯨ ꯈꯨꯁꯦꯡ ꯁꯦꯡꯉꯕꯅꯦ ꯁꯦꯡꯃꯟꯗꯅ ꯈꯪꯗꯦ ꯑꯗꯨꯏꯔ ꯈꯪꯗ꯭ꯔꯦ ꯐꯪꯗ꯭ꯔꯤꯖꯦ
ꯂꯨꯔꯦ ꯂꯣꯏꯔꯦ ꯅꯪꯅ ꯅꯨꯡꯁꯤ ꯇꯤꯟꯅ ꯅꯤꯡꯗꯕꯒꯤ ꯑꯣꯏꯔꯝꯒꯅꯤꯗ ꯈꯜꯂꯨꯕꯗ
ꯈꯪꯗꯦꯗ ꯑꯂꯩꯩꯕꯁꯤꯡꯅ ꯄꯪꯋꯥꯠ ꯑ ꯑꯝꯐꯥꯎ ꯑ ꯋꯥꯠꯄ ꯂꯩꯇꯕꯀꯣ ꯑꯋꯥꯠꯄꯁꯤꯡꯅ ꯈꯪꯗꯦ ꯁꯨꯝ ꯐꯪ ꯍꯦꯛ ꯐꯪꯗꯦ ꯍꯥꯏꯗꯨꯅꯤ
ꯇꯧꯕꯅꯦ ꯇꯧꯕꯅꯦ ꯅꯣꯏꯅꯅꯦ ꯅꯨꯄꯤ ꯆꯨꯁ ꯇꯧꯕꯩꯅꯦꯕ ꯑꯗꯣ
ꯍꯦꯔ ꯑꯗꯨꯗꯤ ꯍꯥꯏꯒꯅꯨ ꯍꯦ ꯀꯥꯏꯗꯩꯅꯣ ꯅꯨꯄꯤ ꯈꯟꯕ ꯂꯩꯇꯦ ꯐꯪꯕꯨ ꯐꯪꯉꯗꯤ ꯍꯦꯛꯇ ꯂꯧꯔꯒꯦ ꯁꯤꯅꯤ ꯃꯈꯣꯡ ꯇꯦꯛꯄ꯭ꯔꯥ ꯃꯃꯤꯠ ꯎꯗꯕ꯭ꯔꯥ ꯁꯦꯕꯥ ꯇꯧꯔꯒꯦ ꯁꯤꯅꯤ ꯑꯩꯗꯤ
ꯅꯆꯤꯟ ꯊꯤꯕ ꯋꯥ ꯉꯥꯡꯉꯅꯨꯀꯣ ꯈꯥꯡꯕ ꯖꯥꯠꯅꯦ ꯑꯩ ꯅꯨꯄꯥꯒꯤ ꯋꯥꯈꯜ ꯈꯪꯕꯖꯥꯠꯅꯤ
ꯑꯩꯗꯤ ꯁꯨꯝꯕꯤꯔꯒꯦꯅ ꯂꯩꯔꯕꯅꯦ ꯀꯩꯅꯣ
ꯎꯝ ꯎ ꯊꯤꯕꯤꯌꯣꯔ ꯑꯩ ꯑꯗꯨꯗꯤ
ꯍꯣꯏ ꯊꯤꯕꯤꯌꯣ ꯑꯃ
ꯁꯤꯡꯕ
ꯎꯝ ꯃꯁꯛ ꯃꯇꯧ ꯐꯖꯥ ꯗꯕ
ꯑꯣ ꯐꯖꯗꯕ
ꯎꯝ ꯐꯖꯩ ꯃꯁꯛ ꯃ ꯇꯧ ꯐꯖꯕꯗꯤ ꯁꯦꯟꯅꯕ ꯋꯥꯏꯕꯀꯣ ꯅꯨꯄꯥ ꯃꯌꯥꯝ ꯀꯣꯏꯇꯥꯟ ꯇꯥꯟꯅꯕꯒꯤ
ꯑꯌꯥ ꯂꯣꯢꯔꯦꯗ ꯃꯤꯗꯤ ꯃꯥꯒꯤ ꯅꯨꯄꯤ ꯃꯁꯛ ꯐꯖꯕꯤ ꯐꯖꯕ ꯊꯤꯔꯦ ꯍꯥꯏꯔꯒ
ꯎꯝ ꯑꯩꯗꯤ ꯃꯁꯛ ꯐꯖꯕ ꯄꯥꯝꯗꯦ ꯍꯣꯢ ꯊꯤꯌꯦ ꯍꯥꯏꯅ ꯌꯥꯝ ꯀꯟꯅ ꯊꯤꯕꯁꯨ ꯄꯥꯝꯗꯦꯀꯣ ꯑꯃꯨꯛ ꯃꯃꯤꯅ ꯂꯛꯅꯈꯤꯅꯤ ꯑꯩ ꯐꯖꯔꯗꯤ ꯐꯕꯀꯣ ꯑꯩꯗꯣ ꯑꯃꯨꯛ ꯊꯤꯕꯅꯤꯅ ꯑꯁ ꯃꯣꯏ ꯃꯇꯩ ꯃꯅꯥꯎꯁꯦ ꯈꯨꯠꯊꯤ ꯑꯃ ꯇꯧꯋꯦ ꯍꯥꯏꯔꯗꯤ ꯎ ꯇꯟꯅꯦꯕꯀꯣ ꯑꯗꯨꯅ ꯈꯤꯇꯪ ꯌꯦꯡ ꯌꯥꯕ ꯌꯥꯝ ꯅꯥꯠꯇꯔ꯭ꯁꯨ ꯈꯤꯇꯪ ꯌꯦꯡ ꯌꯥꯔꯗꯤ ꯌꯥꯔꯦ
ꯊꯕꯤꯔꯅꯤ ꯀꯩꯅꯣ ꯅꯨꯡꯁꯤꯅꯗꯕ ꯇꯧꯕꯤꯒꯅꯨꯀꯣ
ꯎꯝ
ꯅꯪ ꯇꯧꯔꯕ ꯑꯃꯨꯛ
ꯎꯝ
ꯅꯪ ꯆꯩ ꯆꯥꯔꯅꯤ
ꯎꯝ ꯀꯅꯥꯒꯤ ꯆꯩꯅꯣ ꯅꯪꯒꯤꯔꯣ
ꯑꯧ
ꯑꯣ ꯌꯥꯏꯌꯦ ꯌꯥꯏꯌꯦ ꯅꯪ ꯑꯣꯏꯔꯁꯨ ꯀꯥꯏꯗꯦ
ꯑꯩꯕꯨꯗꯤ ꯅꯪ ꯅꯨꯡꯁꯤꯔꯨꯔꯣꯏꯗ ꯑꯩꯗꯤ ꯁꯛ ꯊꯤ ꯃꯟꯕꯅꯤꯅ
ꯎꯝ ꯈꯪꯉꯕ ꯑꯗꯨꯃꯥꯏꯅ ꯍꯥꯏꯔꯛꯀꯅꯤ ꯍꯥꯏꯕꯁꯦ ꯃꯁꯛ ꯐꯖꯕꯁꯤꯡꯁꯤꯅ ꯊꯤꯌꯦ ꯍꯥꯏꯅꯤꯡꯕꯅꯤ
ꯅꯪꯅꯅꯦ ꯊꯤꯃꯜꯂꯗꯤ ꯅꯨꯡꯁꯤꯅꯅꯤꯡꯗꯦ ꯍꯥꯏꯕ ꯅꯠꯇ꯭ꯔꯣ
ꯑꯦ ꯁꯨꯝ ꯐꯥꯒꯤ ꯇꯧꯕ ꯋꯥꯅꯦꯗ ꯅꯨꯡꯕꯨ ꯅꯨꯡꯁꯤꯔꯗꯤ ꯁꯛꯆꯨ ꯂꯩꯇꯦ ꯍꯥꯏꯔꯤꯁꯦ ꯇꯥꯗ꯭ꯔꯣ
ꯏ ꯑꯣ ꯑꯩꯗꯤ ꯌꯥꯝ ꯊꯤꯕꯅꯦꯕ ꯑꯗꯨꯒꯤꯅꯦꯕ
ꯀꯩꯅꯣ ꯀꯩꯅꯣ ꯀꯞꯀꯦ ꯇꯧꯔꯛꯏꯁꯤꯅꯥ
ꯍꯥ
ꯀꯩꯅꯣ ꯀꯞꯀꯦ ꯄꯦꯔꯤ ꯄꯦꯔꯤ ꯇꯧꯔ ꯉꯥꯡꯉꯤꯗꯨ
ꯑꯁ ꯀꯗꯥꯏꯗꯒꯤ ꯀꯞꯇꯣꯏꯅꯣ ꯃꯤ ꯂꯣꯟꯅ ꯂꯣꯟꯅ ꯉꯥꯔꯒ ꯉ ꯊꯦꯝꯕ꯭ꯔꯨꯅꯨ ꯀꯥꯞꯑ ꯀꯥꯞꯄꯨ ꯀꯥꯞꯄꯗꯤ ꯅꯪ ꯊꯦꯝꯕ ꯉꯝꯃꯔꯣꯏ ꯀꯗꯥꯏꯗꯒꯤ
ꯑꯦ ꯉꯝꯅꯤ ꯉꯝꯅꯤ ꯑꯦꯁ ꯅꯪꯒꯤ ꯊꯃꯣꯏꯗꯣ ꯍꯨꯔꯒꯦ ꯅ ꯉꯥꯏ ꯂꯩꯔꯕꯅꯦ ꯑꯩꯁꯦ
ꯁꯦꯠꯏ ꯑꯗꯨꯒꯨꯝꯕ ꯃꯇꯝ ꯂꯥꯛꯑꯅꯤꯗ ꯅꯠꯇ꯭ꯔꯣ
ꯎꯝ ꯈꯪꯗꯦꯅꯦ ꯂꯥꯛꯀꯗ꯭ꯔꯥ
ꯀꯞꯇꯦꯗ ꯑꯗꯨꯒꯤ
ꯎꯍꯨꯝ
ꯀꯔꯤ ꯃꯊꯦꯜ ꯆꯥꯏ ꯍꯥꯏꯕ
ꯁꯟꯁꯥ ꯆꯥꯏ ꯍꯥꯏꯕꯥ
ꯑꯣ ꯑꯣ ꯌꯥꯝꯅ ꯆꯥꯒꯅꯨꯀꯣ
ꯎꯝ ꯆꯥꯛ ꯊꯦꯡꯉꯦ ꯆꯥꯛꯀ ꯇꯣꯛꯇ ꯉꯥꯏꯔꯤ ꯑꯩ ꯉꯁꯥꯏ
ꯑꯣ ꯃꯤ ꯌꯥꯝꯕ ꯃꯥꯜꯂꯦꯀꯣ ꯅꯣꯏ ꯐꯦꯃꯥꯂꯤ ꯗꯣ
ꯃꯤ ꯌꯥꯝꯗꯦꯗ ꯑꯩꯈꯣꯏ ꯃꯤ ꯃꯉꯥ ꯈꯛꯇꯅꯦ ꯑꯩꯅꯦ
ꯏꯁ ꯃꯉꯥ ꯑꯗꯨ ꯃꯤ ꯌꯥꯝꯗ꯭ꯔꯣ
ꯎꯝ ꯌꯥꯝꯗꯦ ꯑꯩꯈꯣꯏ ꯐꯦꯃꯤꯂꯤ ꯄꯨꯂꯞꯅꯦ ꯀꯩꯅꯣ ꯁꯤ ꯈꯛꯇꯅꯦ ꯅꯣꯏꯈꯣꯏ ꯅꯣꯏ ꯐꯦꯃꯤꯂꯤ ꯄꯨꯂꯞ ꯃꯤ ꯀꯌꯥꯅꯣ
ꯑꯩꯈꯣꯏ ꯎꯝ ꯄꯣꯛꯃꯤꯟꯅꯕꯗꯨꯔꯥ
ꯄꯣꯛꯃꯤꯟꯅꯕꯅꯦ ꯅꯃꯥ ꯅꯄꯥ ꯌꯥꯎꯔꯒꯥ
ꯏꯃꯥ ꯏꯄꯥ
ꯎꯝ ꯍꯜꯂꯣ ꯍꯜꯂꯣ ꯍꯦꯜꯂꯣ ꯕꯦꯔꯅꯤꯅꯦ ꯎꯝ ꯅꯪ ꯈꯣꯟꯖꯦꯜ ꯑꯃꯐꯥꯎ ꯇꯥꯗ꯭ꯔꯦ ꯅꯦꯠꯋꯥꯛ ꯐꯪꯗ꯭ꯔꯕꯣ ꯍꯁ ꯑꯩꯒꯤ ꯇꯥꯏ ꯍꯥꯏꯔꯒ ꯅꯪꯒꯤꯗꯤ ꯀꯃꯥꯏꯅ ꯇꯥꯗꯔꯤꯕꯣ ꯑꯩꯒꯤꯗꯤ ꯐꯖꯅ ꯇꯥꯕ꯭ꯔꯣ ꯑꯩꯅ ꯉꯥꯡꯕꯗꯤ ꯑꯩꯅ ꯉꯥꯡꯕꯗꯤ ꯇꯥꯔꯗꯤ ꯈꯨꯝꯗ ꯈꯨꯝꯃꯣ ꯑꯗꯨꯨꯝ ꯀꯥꯏꯗꯦ ꯅꯨꯄꯤ ꯑꯃ ꯁꯦꯝꯕꯤꯅꯤ ꯍꯥꯏꯕ ꯅꯠꯇ꯭ꯔꯣ ꯁꯦꯝꯕꯤꯔꯛꯑꯣꯁꯦ ꯑꯗꯨꯒ ꯀꯣꯏꯕ ꯆꯠ ꯆꯩ ꯃꯐꯝ ꯐꯖꯕ ꯑꯃꯗ ꯁꯤꯍꯦ ꯍꯥꯏꯇꯥꯔꯦ ꯑꯗꯨꯅ ꯑꯩꯅ ꯅꯪꯒꯤ ꯃꯈꯣꯟꯁꯨ ꯇꯥꯗ꯭ꯔꯕꯅꯤꯅ ꯀꯩꯗꯤ ꯎꯄꯥꯏꯂꯩ ꯎꯨꯝ ꯍꯨꯝ ꯍ ꯍꯨꯝ ꯍꯨꯝ